ꯍꯜꯂꯣ
ꯀꯈꯤ ꯇꯕ꯭ꯔꯣ
ꯑꯗꯨꯝ ꯂꯩꯔꯝꯕꯅꯦ ꯒꯨꯗ ꯃꯣꯔꯅꯤꯡ
ꯒꯨꯗ ꯃꯣꯔꯅꯤꯡ
ꯎꯝ ꯅꯪꯗꯤ ꯀꯩꯗꯧꯔꯝꯕꯅꯣ
ꯀꯨꯔꯤꯁꯨ ꯇꯧꯗꯦ ꯑꯗꯨꯝ ꯂꯩꯕꯅꯦ ꯀꯨꯣꯏꯁꯨ
ꯑꯣ ꯆꯥꯛꯇꯤ ꯊꯣꯡꯂꯕꯣ ꯆꯥꯔꯕꯣ
ꯍꯣꯏ ꯆꯥꯈꯦꯦ ꯅꯣꯏꯗꯤꯌꯦ
ꯑꯩ ꯊꯣꯡ ꯂꯤꯅꯦ ꯍꯧꯖꯤꯛ ꯀꯥꯝꯂꯤꯌꯦ
ꯑꯦ ꯀ꯭ꯔꯤ ꯏꯟꯁꯥꯡ ꯊꯣꯡꯖꯕ꯭ꯔꯣ
ꯑꯩ ꯉꯔꯥꯡꯒꯤꯗꯣ ꯁꯧꯒ꯭ꯔꯤꯒ ꯉꯥ ꯃꯣꯏꯔꯥꯡ ꯏꯃꯥꯒꯤ ꯉꯥ ꯑꯀꯪꯕꯗꯣ ꯑꯗꯨ ꯇꯧꯖꯔꯦ ꯑꯗꯨꯒ ꯉꯥꯔꯤ ꯃꯦꯠꯄꯝꯕ ꯑꯃꯨꯛꯀꯣ ꯅꯪꯗꯦ ꯅꯪꯗꯦ
ꯑꯩꯈꯣꯏꯗꯤ ꯕꯤꯟꯁ ꯒꯥꯂꯣ ꯐ꯭ꯔꯥꯏ ꯆꯥꯦ
ꯗ ꯐ꯭ꯔꯥꯏ
ꯂꯣꯏ ꯕꯤꯟꯁꯀꯒꯣ ꯑꯥꯂꯨꯒ ꯐ꯭ꯔꯥꯏ ꯇꯧꯔ ꯌꯦꯡꯁꯪ ꯀꯨꯝꯃ ꯇꯧꯔ ꯆꯥꯏꯌꯦ
ꯑꯁ ꯑꯗꯨꯗꯤ ꯂꯧꯈꯠꯄ ꯅꯨꯡꯉꯥꯏꯔꯝꯒꯅꯤꯀꯣ
ꯍꯣꯏ ꯑꯗꯨꯝ ꯍꯥꯎꯋꯦ ꯍꯥꯏꯕ ꯇꯥꯔꯦ
ꯎꯝ ꯆꯥꯛ ꯀꯌꯥ ꯀꯌꯥꯃꯃꯨꯛ ꯆꯥꯕꯤꯒꯦ ꯄ꯭ꯂꯦꯠ ꯑꯃ ꯑꯅꯤ ꯂꯩꯗꯅ
ꯑꯦ ꯃꯥꯁꯨ ꯌꯥꯎ ꯌꯎꯅꯦ
ꯀꯔꯤꯒꯤꯅꯣ ꯑꯃꯅ ꯌꯥꯝ ꯌꯥꯝ ꯆꯥꯎꯍꯦ ꯍꯛꯆꯥꯡ ꯐꯕꯅ ꯂꯟꯅꯦ
ꯑꯌꯨꯛꯇꯗꯤ ꯈꯖꯤꯛ ꯈꯖꯤꯛ ꯆꯥꯕ ꯍꯥꯏꯕ ꯇꯥꯔꯦ
ꯅꯪ ꯑꯁꯣꯝꯒꯤꯗꯣ ꯁꯣꯏꯔꯦ ꯑꯌꯨꯛꯇ ꯌꯥꯝ ꯆꯥꯒꯗꯕꯀꯣ ꯑꯌꯨꯛꯇ ꯌꯥꯝ ꯆꯥꯕꯤꯒꯗꯕ ꯑꯗꯨꯒ ꯅꯨꯡꯊꯤꯟꯗꯨꯅ ꯈꯔ ꯌꯥꯝ ꯌꯥꯝꯗꯕꯤꯗ ꯂꯥꯏꯠ ꯂꯩ ꯀꯣ
ꯑ ꯑꯣ
ꯑꯗꯨꯃꯥꯏꯅ ꯇꯧꯔꯗꯤ ꯐꯒꯅꯤ ꯀꯣ
ꯎꯝ ꯎꯝ ꯃꯅꯦ ꯃꯥꯅꯦ
ꯑꯗꯣ ꯑꯁꯣꯝꯗꯤ ꯀꯔꯤ ꯇꯧꯕꯤꯔꯤꯕ ꯉꯁꯤ ꯀꯔꯤ ꯇꯧꯒꯗꯕ
ꯉꯁꯤꯗꯤ ꯀꯨꯏꯁꯨ ꯇꯧꯔꯣꯏꯗ ꯑꯗꯨꯝ ꯂꯩꯒꯅꯤꯗ ꯌꯨꯝꯗ
ꯑꯣ ꯑꯗꯨꯝ ꯂꯩꯕ ꯍꯥꯏꯁꯦ ꯑꯗꯨꯝ ꯑꯗꯨꯝ ꯊꯕꯛꯇꯤ ꯈꯔ ꯂꯩꯔꯝꯒꯅꯤꯅ ꯌꯨꯝ ꯁꯪꯕ ꯀꯔꯤꯅꯣ ꯌꯨꯝ ꯃꯅꯨꯡꯒꯤ ꯏꯃꯨꯡ ꯃꯅꯨꯡꯒꯤ ꯈꯔ
ꯍꯣꯏ ꯑꯗꯨꯕꯨ ꯑꯩꯈꯣꯏ ꯑꯩꯁꯦ ꯌꯨꯝꯗꯗꯤ ꯂꯩꯇꯕ ꯑꯁꯤꯔꯣꯝꯗ ꯀꯣꯂꯦꯖ ꯆꯠꯂꯒ ꯑꯩꯗꯤ ꯍꯣꯁ ꯆꯒꯨꯝꯕꯗ ꯂꯩꯕꯀꯣ ꯑꯗꯨꯒꯤ ꯍꯣꯏ
ꯎꯝ ꯐꯩꯗ ꯀꯔꯤ ꯑꯣꯏꯅ ꯇꯝꯕꯤꯕꯅꯣ ꯁꯣꯝꯗꯦ
ꯎꯝ ꯕꯤꯕꯣꯛ ꯇꯝꯕꯅꯦ
ꯕꯤ ꯀꯣꯝ
ꯕꯤꯕꯣꯛ
ꯁꯤꯅ ꯀꯔꯤꯅꯣ
ꯑ ꯋꯥꯀꯦꯁꯅ
ꯑꯣ ꯑꯣ ꯑꯣ
ꯈꯩꯀꯣ
ꯎꯝ ꯎꯝ ꯑꯗꯣ ꯁꯤꯁꯦ ꯁꯥꯞꯖꯦꯛ ꯁꯞꯖꯦꯛ ꯑꯣꯏꯅ ꯂꯩꯕ꯭ꯔꯥ ꯅꯠꯇ꯭ꯔꯒ ꯁꯨꯝ ꯍꯥꯏꯗꯤ ꯑꯄꯨꯟꯕꯔꯥ
ꯑꯥ ꯍꯣꯏ ꯃꯁꯥ ꯃꯁꯥꯒꯤ ꯂꯩꯌꯦ ꯂꯥꯏꯛ ꯑꯦꯝ ꯑꯦꯜ ꯇꯤ ꯂꯩꯈ꯭ꯔꯦꯀꯣ ꯑꯥꯔ ꯑꯥꯏ ꯇꯤ ꯑꯣ ꯇꯤ ꯇꯤ ꯑꯦꯐ ꯏ ꯇꯤ ꯍꯥꯏꯔꯒ ꯌꯥꯝ ꯂꯩꯌꯦ
ꯑꯣ
ꯇꯣꯉꯥꯟ ꯇꯣꯉꯥꯟꯅ
ꯑꯗꯣ ꯕꯆꯦꯂꯔ ꯗꯤꯒ꯭ꯔꯤꯔꯕ ꯁꯤꯁꯦ
ꯕꯤ ꯑꯦꯁ ꯁꯤ
ꯑꯣ ꯕꯤ ꯑꯦꯁ ꯁꯤ ꯕꯣꯀꯦꯁꯅꯦꯜ
ꯍꯣꯏ ꯍꯣꯏ ꯕꯤꯒꯤ ꯁꯤ ꯕꯤ ꯑꯦꯁ ꯁꯤꯒꯤ ꯑꯣꯏꯕꯀꯣ ꯅꯣꯏ ꯃꯗꯨꯝ ꯃꯁꯥꯒꯤ ꯃꯤꯛꯁ ꯑꯗꯨꯝ ꯃꯤꯛꯁ ꯑꯗꯨꯝ ꯑꯣꯏꯕ ꯃꯥꯜꯂꯦ
ꯑꯣ ꯃꯗꯨꯗ ꯌꯥꯎꯔꯤꯕ ꯁꯞꯖꯦꯛꯁꯦ ꯀꯔꯤ ꯀꯔꯤ ꯍꯥꯏꯗꯤ ꯀꯔꯤ ꯀꯔꯤ ꯇꯣꯄꯤꯛ ꯒꯤ ꯃꯇꯥꯡꯗ ꯀꯩꯅꯣ ꯇꯧꯒꯦ ꯍꯥꯏꯗꯤ ꯑꯩꯈꯣꯏ ꯁꯥꯏꯟꯁ ꯍꯥꯏꯔꯒꯅ ꯁꯥꯏꯟꯁꯀꯤ ꯑꯣꯏꯈ꯭ꯔꯦꯅꯀꯣ
ꯑꯥ ꯑꯥ ꯑꯦꯝ ꯑꯦꯜ ꯇꯤꯒꯤꯁꯤꯅ
ꯑꯥ
ꯑꯦꯝ ꯑꯦꯜ ꯄꯤꯁꯤꯅ ꯃꯣꯏꯅ ꯂꯦꯞꯇ ꯏ ꯇꯦꯁ ꯇꯧ ꯉꯥꯏꯒꯣ
ꯑꯥ ꯑꯣ ꯑꯣ
ꯎꯝ ꯑꯣ ꯇꯤ ꯇꯤ ꯁꯤꯅ ꯑꯣꯄꯔꯦꯁꯟꯈꯣꯏꯒꯤ
ꯑꯝ
ꯑꯥꯏ ꯑꯥꯏ ꯗꯤꯁꯤꯅ ꯔꯦꯗꯤꯑꯣꯂꯣꯖꯤ ꯑꯜꯇ꯭ꯔ ꯁꯥꯎꯟꯒꯨꯝꯕ ꯑꯃꯥ ꯑꯥꯏꯒꯨꯝꯕꯜ ꯂꯅꯥꯏ ꯈꯣꯏꯀꯣ ꯑꯗꯨꯒ ꯑꯦꯐ ꯏ ꯇꯤꯁꯤꯅ ꯃꯣꯏꯅ ꯐ꯭ꯔꯨꯠꯁ ꯀꯨꯏꯒꯤꯔꯥ ꯑꯣꯏꯕ ꯃꯥꯜꯂꯦ
ꯎꯝ
ꯄꯥꯀꯥ ꯍꯨꯏꯁꯨ ꯃꯣꯏꯁꯨ ꯑꯗꯨꯝ ꯑꯦꯒ꯭ꯔꯤꯀꯜꯆꯔꯒꯤꯔꯥ ꯐꯨꯗꯁꯀꯤꯔꯥ ꯑꯗꯨꯒꯨꯝ ꯑꯣꯏꯕ ꯃꯥꯜꯂꯦ ꯃꯣꯏꯁꯨ
ꯍ ꯍꯣꯏ ꯍ ꯍ ꯍ ꯑꯣꯀꯦ ꯑꯗꯣ ꯑꯁꯣꯝꯗꯤ ꯀꯔꯤꯒꯤꯅꯣ ꯀꯔꯝꯕ ꯂꯥꯏꯟꯗꯅꯣ
ꯑꯩꯅ ꯑꯣ ꯇꯤ ꯇꯤꯗ ꯇꯝꯕ
ꯑꯣ ꯑꯗꯨꯗꯤ ꯇꯦꯛꯅꯤꯁꯤꯌꯟꯒꯤ ꯇꯥꯏꯞꯇꯅꯦꯀꯣ
ꯍꯣꯏ ꯍꯣꯏ ꯑꯥ ꯇꯦꯛꯅꯤꯁꯤꯌꯥꯟ ꯈꯣꯢꯏꯒꯤꯅ ꯂꯣꯢꯅꯃꯛ
ꯑꯣ ꯑꯗꯣ ꯆꯍꯤ ꯀꯌꯥ ꯏꯌꯥꯔ ꯀꯌꯥ ꯁꯨꯔꯕꯅꯣ ꯁꯣꯝꯁꯦ
ꯑꯩꯈꯏꯁꯦ ꯍꯟꯗꯛ ꯊꯔꯠ ꯀꯥꯕꯗ ꯉꯥꯏꯔꯤ
ꯑꯣ ꯑꯗꯨꯗꯤ ꯂꯣꯏꯔꯅꯤ ꯀꯩꯅꯣ ꯅꯠꯇ꯭ꯔꯣ
ꯎꯝ ꯈꯔꯕꯨꯗꯤ ꯋꯥꯠꯂꯤꯌꯦ
ꯎꯝ ꯑꯦ ꯌꯥꯝ ꯌꯥꯝ ꯐꯩꯌꯦꯅꯦꯀꯣ ꯑꯗꯣ ꯁꯤꯖꯦ ꯆꯪꯕꯗꯒꯣ ꯏꯟꯇ꯭ꯔꯥꯟꯁ ꯃꯇꯝꯗꯒꯁꯦ ꯇꯨꯌꯦꯜꯞ ꯂꯣꯏꯔꯒ ꯆꯪꯉꯝꯒꯅꯤꯀꯣ ꯁꯤꯒꯤ ꯃꯇꯥꯡꯗ ꯈꯤꯇꯪ ꯍꯥꯏꯗꯤ ꯃꯁꯤꯒꯤꯗꯃꯛꯇ ꯇꯣꯉꯥꯟꯅ ꯑꯦꯛꯖꯥꯝ ꯊꯥꯔꯤꯔ ꯅꯠꯇ꯭ꯔꯒ ꯑꯗꯨꯝ ꯍꯥꯏꯗꯤ ꯀꯣꯂꯦꯖ ꯈꯨꯗꯤꯡꯃꯛꯇ ꯐꯪꯕ꯭ꯔꯥ ꯁꯤꯒꯤ ꯀꯣꯔꯁꯁꯦ ꯈꯤꯇꯪ ꯍꯥꯏꯕꯤꯔꯝꯃꯨꯅꯦ ꯁꯤ ꯃꯇꯥꯡꯗ
ꯑꯥ ꯐꯪꯗꯕꯅꯦ ꯑꯁꯤꯗꯤ ꯀꯃꯥꯏꯒꯤꯗ ꯑꯩꯈꯣꯏꯒꯤ ꯀꯣꯂꯦꯖꯇ ꯃꯣꯏꯅ ꯀꯃ꯭ꯌꯨꯅꯤꯇꯤ ꯃꯥꯀꯃꯥ ꯇꯧꯔ ꯂꯩꯕꯀꯣ ꯍꯟꯗꯛ ꯁꯦ ꯈꯔ ꯀꯃꯥꯁꯨ ꯂꯩꯕ ꯍꯣꯏ ꯆꯪ ꯃꯥꯗꯗꯤ ꯑꯦꯛꯖꯥꯝ ꯊꯥꯔꯒ ꯆꯪꯍꯟꯕꯅꯦ ꯃꯣꯏ ꯑꫭꯏꯔꯒꯀꯣ ꯅꫭꯏꯅ ꯆꯪꯍꯟꯕꯅꯦ
ꯑꯗꯣ ꯢꯟꯇ꯭ꯔꯥꯟꯁꯀ ꯊꯥꯕ꯭ꯔꯕ ꯁꯤꯒꯤ ꯃꯇꯥꯡꯗ ꯁꯤꯒꯤ ꯆꯪꯅꯗꯥꯅ
ꯍꯣꯏ ꯊꯥꯔꯒ ꯇ꯭ꯔꯐ ꯂꯣꯏꯕꯩ ꯃꯣꯏꯅ ꯑꯗꯨꯝ ꯀꯃꯥꯏꯅ ꯊꯧꯔꯒ ꯑꯩ ꯑꯦꯟꯇ꯭ꯔꯥꯟꯁꯀꯨꯝꯕ ꯊꯥꯔꯒ ꯑꯗꯨꯗꯒꯤ ꯃꯣꯏꯅ ꯀꯃ ꯇꯧꯔꯒ ꯆꯠꯄꯅꯦ
ꯎꯝ ꯎꯝ ꯌꯥꯝ ꯐꯩꯌꯦ ꯀꯟꯅ ꯍꯣꯠꯅꯕꯤꯌꯣ ꯃꯥꯏ ꯄꯥꯛꯄꯁꯨ ꯑꯣꯏꯕꯤꯌꯣ ꯀꯣ
ꯑꯣꯝ ꯍꯣꯏ
ꯎꯝ ꯁꯨꯃꯥꯏꯅ ꯂꯥꯏꯟ ꯑꯃꯗ ꯆꯞ ꯆꯥꯅ ꯆꯠꯍꯧꯕꯅꯗꯤ ꯐꯗꯤ ꯐꯕꯅꯤꯅꯦ ꯍꯧꯖꯤꯛꯀꯥꯟꯁꯦ ꯊꯕꯛ ꯑꯃꯃꯨꯛ ꯑꯄ꯭ꯂꯥꯏ ꯇꯧ ꯈꯣꯠꯇꯀꯣ ꯆꯨꯝꯅꯒꯤ ꯑꯩꯈꯣꯏ ꯀꯣꯂꯦꯖ ꯀꯥꯕ ꯈꯣꯠꯄꯗꯗꯤ ꯑꯁ ꯃꯗꯨꯗꯤ ꯌꯥꯝ ꯀꯩꯅꯣ ꯇꯧꯔꯦꯅꯦ
ꯍꯣꯏ ꯃꯇꯝ ꯃꯥꯡꯍꯟꯗꯣꯁ꯭ꯔꯄꯗꯤꯒꯣ ꯎꯝ ꯍꯣꯏ ꯍꯣꯏ
ꯑꯩ ꯍꯧꯖꯤꯛ ꯆꯥꯛ ꯈꯤꯇꯪ ꯀꯥꯝꯂꯝꯕꯀꯣ
ꯑꫭ
ꯑꯗꯣ ꯕꯣꯜ ꯅꯨꯡꯗꯤ ꯌꯦꯡꯗ꯭ꯔꯕꯣ
ꯎꯝ ꯌꯦꯡꯗꯦꯗ
ꯑꯣ
ꯅꯪꯗꯤ ꯌꯦꯡꯕ꯭ꯔꯣ
ꯌꯦꯡꯉꯦ ꯑꯗꯣ ꯌꯦꯡ ꯃꯇꯝ ꯆꯥꯅ ꯇꯨꯝꯗꯕꯅꯤꯅꯀꯣ ꯋꯥꯔꯦꯅꯦ ꯏꯁꯥꯁꯦ ꯍꯟꯗꯛꯁꯦ
ꯑꫭ ꯍꯣꯏ ꯑꯗꯨꯕꯨꯗꯤꯀꯣ ꯇꯥꯏꯃꯤꯡ
ꯑꯩꯁꯨ ꯌꯦꯡꯕ ꯇꯣꯛꯂꯒꯦꯅ ꯂꯩꯔꯕꯅꯦ ꯍꯧꯖꯤꯛꯁꯦ ꯐꯥꯏꯅꯦꯜꯗꯒ ꯁꯦꯃꯤꯒ ꯐꯥꯏꯅꯦꯜꯗ ꯌꯦꯡꯂꯒꯦꯅꯀꯣ ꯀ꯭ꯋꯥꯇꯔꯒꯨꯝꯕꯗ
ꯍꯣꯏ ꯍꯣꯏ ꯑꯗꯨꯕꯨꯗꯤ ꯎꯝ ꯅꯨꯡꯉꯥꯏ ꯌꯥꯝ ꯅꯨꯡꯉꯥꯏꯕꯣ ꯄꯥꯠꯇꯨꯗꯒꯣ
ꯍꯣꯏ ꯅꯨꯡꯇꯤꯒꯤ ꯌꯦꯡꯉꯣꯁꯦ ꯋꯥꯁꯨ ꯋꯥꯡꯕꯀꯣ ꯑꯗꯨ ꯈꯤꯇꯪ
ꯍꯣꯏ ꯍꯣꯏ ꯑꯗꯨꯕꯨꯗꯤ ꯎꯝ
ꯑꯗꯣ ꯉꯁꯤꯁꯦ ꯑꯃꯨꯛ ꯆꯠꯇꯣꯏꯔꯣ
ꯉꯁꯤꯗꯤ ꯆꯜꯂꯔꯣꯏꯗ ꯑ ꯆꯜꯂꯔꯣꯏ ꯉꯁꯤꯗꯤ
ꯅꫭꯏ ꯍꯧꯖꯤꯛ ꯀꯣꯂꯦꯖꯇ ꯀꯥꯔꯤꯔ ꯅꯠꯇ꯭ꯔꯒ ꯏꯟꯇꯔꯟꯁꯤꯞ ꯏꯟꯇꯔꯟꯁꯤꯞ ꯑꯔꯣꯏꯕ ꯑꯣꯏꯔꯛꯑꯕꯅꯤꯅꯀꯣ ꯏꯟꯇꯔꯟꯁꯤꯞꯀꯤ ꯇꯥꯏꯞꯇ ꯑꯥ ꯍꯣꯁꯄꯤꯇꯥꯜꯗꯒ ꯑꯦꯇꯦꯁ ꯇꯧꯈꯤꯕ ꯂꯩꯕ꯭ꯔꯥ ꯁꯤꯒꯤ ꯃꯇꯥꯡꯗ ꯈꯤꯇꯪ
ꯑꯗꯨꯁꯦ ꯃꯣꯏꯁꯦ ꯍꯌꯦꯡꯋꯥꯏ ꯁꯤꯛꯁ ꯁꯦꯃꯤꯁꯇꯔ ꯂꯣꯏꯕꯥꯟꯗ ꯐꯖꯅ ꯆꯠꯁꯦ ꯍꯥꯏꯕꯀꯣ ꯃꯣꯏ ꯆꯠꯄꯖꯨ ꯂꯩꯥꯛꯕꯗꯨꯕꯨ ꯂꯥꯏ ꯎꯝ ꯊꯤꯑꯣꯔꯤꯒꯨꯝꯕ ꯐꯖꯅ ꯈꯪꯗꯕꯤꯗ ꯆꯠꯄꯁꯦ ꯍꯩꯇ꯭ꯔꯗꯤ ꯃꯤꯅ ꯆꯥꯏꯑꯦ ꯍꯩꯕ ꯑꯗꯨꯅ ꯍꯟꯅ ꯊꯤꯑꯣꯔꯤꯒꯨꯝꯕ ꯐꯖꯅ ꯇꯝꯃ꯭ꯔꯒ ꯁꯤꯛꯁ ꯂꯣꯏꯔꯛꯄꯗ ꯁꯤꯛꯁ ꯁꯦꯝ ꯂꯣꯏꯔꯛꯄꯗ ꯎꯝ ꯃꯣꯏꯅ ꯏꯟꯇꯔꯗꯣ ꯃꯁꯥ ꯃꯁꯥꯅ ꯑꯗꯨꯝ ꯆꯨꯁ ꯇꯧꯔ ꯆꯠꯆꯕ ꯍꯥꯏꯇꯥꯔꯦ ꯑꯗꯨꯃꯥꯏ ꯅ ꯎꯝ
ꯑꯗꯣ ꯁꯣꯝꯒꯤ ꯁꯦ ꯁꯣꯝꯗꯦ ꯂꯥꯛꯂꯤꯕ ꯂꯥꯛꯂꯤꯕ ꯍꯥꯏꯔꯣꯏꯈꯤꯁꯦ ꯅꯣꯏꯗꯒꯤ ꯁꯤꯅꯤꯌꯔꯁꯤꯡꯀꯣ ꯃꯣꯏꯒꯤ ꯑꯦꯇꯦꯁꯃꯦꯟ ꯃꯣꯏꯒꯤ ꯄ꯭ꯂꯦꯁꯃꯦꯟꯒꯨꯝꯕꯗꯤ ꯀꯃꯥꯏꯅ ꯊꯝꯕꯤꯅꯤꯡꯉꯤ ꯁꯤ ꯃꯇꯥꯡꯗ
ꯍꯥꯏꯕꯗꯤ
ꯅꯣꯏꯒꯤ ꯅꯣꯏꯗꯒꯤ ꯁꯅꯤꯌꯔ ꯑꯣꯏꯈꯤꯕꯁꯤꯡꯗꯨ ꯃꯣꯏꯗ ꯑꯗꯨꯝ ꯍꯥꯏꯗꯤ ꯃꯣꯏ ꯂꯣꯏꯔꯛꯄ ꯀꯥꯟꯗ ꯀꯗꯥꯏ ꯀꯗꯥꯏꯗ ꯑꯦꯇꯦꯁ ꯇꯧꯈ꯭ꯔꯕ ꯑꯗꯨꯒꯨꯝꯕ ꯂꯩꯗꯅꯀꯣ ꯑꯗꯨꯒꯤ ꯃꯇꯥꯡ
ꯃꯣꯏꯅ ꯀꯔꯃ ꯆꯠꯄꯤꯒꯤꯗꯔꯣ
ꯊꯕꯛ ꯀꯨꯝꯕ ꯖꯣꯏꯟ ꯇꯧ ꯈꯤꯕꯀꯣ ꯃꯣꯏꯁꯤ ꯀꯣꯔꯁ ꯂꯣꯏꯔꯛꯄꯒꯤ ꯑꯗꯨꯒꯤ ꯃꯗꯨꯒꯤ ꯔꯦꯠꯇꯣ ꯃꯗꯨꯒꯤ ꯀꯩꯅꯣꯗꯣ ꯈꯤꯇꯪ
ꯃꯣꯏꯒꯤꯁꯦ ꯄꯥꯛ ꯈꯪꯗꯦꯅꯦ
ꯑꯗꯣ ꯈꯔꯗꯤ ꯈꯪꯐꯝ ꯊꯣꯛꯄ꯭ꯔꯅ ꯈꯜꯂꯦꯀꯣ ꯍꯥꯏꯕꯗꯤ ꯍꯥꯏꯕꯗꯤ
ꯁꯨꯃꯥꯏꯅ ꯑꯣꯏꯈꯤ ꯍꯥꯏꯕꯗꯨꯅ ꯃꯗꯨ ꯌꯦꯡꯂꯀꯥꯟꯗ ꯍꯧ ꯂꯥꯛꯂꯤꯕ ꯑꯉꯥꯡꯁꯤꯡꯁꯨ ꯍꯦꯟꯅ ꯎꯝ ꯀꯩꯅꯣ ꯑꯣꯏꯕꯗꯣ ꯏꯟꯁꯄꯥꯏꯔ ꯇꯧꯍꯟꯕꯗꯣ
ꯍꯣꯏ ꯍꯣꯏ ꯑꯗꯨꯒꯕꯨꯗꯤ ꯑꯩꯈꯣꯏꯒꯤ ꯑꯩꯈꯣꯏ ꯑꯩꯒꯤ ꯀꯝꯃ꯭ꯌꯨꯅꯤꯇꯤꯁꯦ ꯍꯧꯖꯤꯛ ꯍꯧꯖꯤꯛ ꯈꯔ ꯏꯔꯥꯡ ꯊꯣꯛꯂꯤꯑꯕꯀꯣ
ꯎꯝ
ꯑꯗꯨꯒꯤ ꯂꯥꯏ ꯈꯔꯁꯨ ꯇꯟꯕꯒꯤ ꯑꯗꯨꯒꯨꯝꯕ ꯌꯥꯝ ꯀꯃꯥꯏ ꯌꯦꯡꯖꯤꯟꯗ꯭ꯔꯕꯗꯨ ꯈꯔ ꯇꯧꯅꯤꯡꯕꯁꯨ ꯐꯥꯎꯕꯒꯣ ꯑꯗꯨꯒꯤ ꯄꯥꯛ ꯑꯩꯅ ꯀꯥꯃꯥ ꯇꯧꯗꯕꯗꯣ ꯑꯗꯨꯅ ꯄꯥꯛ ꯊꯤꯖꯤꯟꯗꯕꯅꯤꯅ ꯃꯣꯏꯁꯦ ꯄꯥꯛ ꯑꯩꯅ ꯑꯗꯨꯝ ꯇꯝꯕ ꯌꯥꯕ ꯑꯗꯨꯝ ꯁꯦ ꯌꯦꯡꯕ ꯑꯇꯣꯞꯄꯁꯨ ꯑꯗꯨꯝꯒꯃ ꯌꯦꯡꯕ ꯑꯣꯏꯅꯀꯣ
ꯎꯝ ꯑꯗꯨ ꯐꯔꯦꯅꯦ ꯑꯩꯉꯣ ꯑꯩ ꯑꯗꯨꯝ ꯍꯪꯉ ꯂꯩꯕꯗꯣ ꯅꯨꯡꯉꯥꯏꯕ ꯅꯪ ꯅꯪꯁꯨ ꯍꯪꯒꯦꯔꯥ ꯑꯩꯗꯤ
ꯀꯔꯤꯛꯁꯨ ꯀꯥꯏꯗꯦꯗ ꯆꯤꯟꯗ ꯉꯥꯡꯅꯉꯥꯏ ꯊꯣꯛꯇꯔꯦ
ꯑꯩꯗꯤ ꯑꯩꯗꯤ ꯑꯗꯨꯝ ꯍꯪꯒꯟꯕ ꯍꯥꯏꯇꯥꯔꯦꯀꯣ ꯀꯣꯏꯁꯟꯖꯦ ꯑꯩ ꯈꯪꯅꯤꯡꯕꯀꯣ ꯑꯗꯣ ꯀꯩꯅꯣꯅꯦ ꯑꯗꯣ ꯀꯩꯅꯣꯅꯦ ꯂꯥꯛꯂꯤꯕ ꯑꯉꯥꯡꯁꯤꯡꯗꯀꯣ
ꯑꯥ
ꯑꯁꯤ ꯀꯣꯔꯁꯁꯤ ꯐꯩ ꯍꯥꯏꯅ ꯑꯥ ꯍꯥꯏꯗꯣꯏꯔꯥ ꯅꯠꯇ꯭ꯔꯒ ꯑꯁ ꯑꯇꯣꯞꯄ ꯌꯦꯡꯉꯨꯗꯒ ꯍꯥꯏꯗꯣꯏꯔ ꯑꯁꯣꯝꯅ ꯀꯔꯤ ꯈꯟꯕꯤꯒꯦ ꯁꯤ ꯃꯇꯥꯡꯗ ꯈꯤꯇꯪ
ꯑꯩꯈꯣꯏ ꯀꯃ꯭ꯌꯨꯅꯤꯇꯤꯁꯦ ꯐꯖꯅ ꯀꯔꯤ ꯀꯟꯐꯥꯔꯝ ꯀꯔꯤ ꯃꯅꯨꯡꯗ ꯀꯔꯤ ꯀꯔꯥ ꯂꯩꯔꯤꯕꯅꯦꯕ ꯑꯗꯨꯁꯦ ꯍꯥꯏꯕ ꯑꯗꯨꯝ ꯄꯥꯛ ꯅꯨꯡꯉꯥꯏꯇꯦꯕꯀꯣ ꯍꯧꯖꯤꯛ ꯍꯧꯖꯤꯛꯇꯤ ꯑꯗꯨꯒꯤ ꯃꯗꯨꯁꯦ ꯐꯖꯅ ꯀꯟꯐꯥꯔꯝ ꯇꯥꯔꯗꯤ ꯍꯣꯏ ꯃꯣꯏꯅꯁꯨ ꯏꯟꯇꯔꯦꯁ ꯂꯩꯅ ꯇꯝꯃꯗꯤ ꯑꯣꯏꯒꯅꯤ ꯑꯗꯨꯝ ꯍꯧꯖꯤꯛ ꯍꯧꯖꯤꯛꯁꯦ ꯑꯩꯈꯣꯏꯁꯦ ꯏꯔꯥꯡ ꯈꯔ ꯂꯩꯕꯅꯤꯅ ꯑꯩꯈꯣꯏ ꯏꯁꯥꯗ ꯎꯝ ꯃꯣꯏꯅ ꯏꯟꯇ꯭ꯔꯦꯁ ꯄꯤꯗ꯭ꯔꯦꯕ ꯑꯣꯖꯥꯈꯣꯏꯅ
ꯑꯣ
ꯑꯗꯨꯏ ꯈꯔ ꯅꯨꯡꯉꯥꯏꯇꯕꯀꯣ ꯍꯣꯏ ꯃꯣꯏꯕꯨꯁꯨ ꯂꯥꯛꯑꯒ ꯇꯥꯛꯑꯦ ꯑꯗꯨ ꯑꯣꯏꯔꯁꯨ ꯏꯔꯥꯡ ꯂꯩꯅꯔꯤꯕꯒꯤ ꯑꯣꯏꯒꯦꯔꯥ ꯑꯣꯏꯔꯣꯏꯗ꯭ꯔꯥ ꯍꯥꯏ ꯋꯥꯈꯜꯗ ꯊꯣꯛꯄ ꯅꯤꯅ ꯇꯝꯃꯛꯈ꯭ꯔꯕꯗꯨ ꯑꯗꯨꯒꯤ ꯈꯔ ꯐꯔꯛ ꯇꯥꯕ ꯑꯩꯈꯣꯏꯒꯤꯁꯦ
ꯎꯝ ꯑꯣ ꯐꯝꯒꯤꯁꯦ ꯑꯩ ꯍꯣꯏ ꯈꯔꯕꯨꯗꯤ ꯒ꯭ꯌꯥꯟ ꯇꯥꯀꯣ ꯑꯗꯨꯣ ꯑꯩꯅ ꯇꯥꯗꯕ ꯃꯔꯝꯁꯨ ꯃꯇꯥꯡꯁꯨ ꯑꯗꯨꯝ ꯈꯔ ꯌꯥꯎꯔꯝꯒꯅꯤꯀꯣ ꯀꯥ ꯍꯣꯏ ꯑꯩ ꯍꯣꯏ ꯑꯗꯨꯕꯨ ꯈꯔꯗꯤ ꯒ꯭ꯌꯥꯟ ꯇꯥꯏ ꯑꯗꯣ ꯐꯔꯦꯅꯦ ꯑꯗꯣ ꯍꯣꯏ ꯏꯔꯥꯡ ꯐꯕ ꯍꯥꯏꯗꯤ ꯃꯇꯝ ꯐꯕ ꯍꯥꯏꯕꯁꯤꯅꯗꯤ ꯃꯌꯥꯝ ꯇꯝꯕꯁꯨ ꯇꯥꯛꯄꯁꯨ ꯃꯌꯥꯝ ꯑꯃ ꯅꯨꯡꯉꯥꯏꯗꯣꯏꯅꯦꯕꯀꯣ
ꯎꯝ ꯎꯝ ꯃꯥꯜ
ꯁꯨꯃꯥꯏꯅ ꯈꯤꯇꯪ ꯇꯦꯟꯁꯟ ꯂꯩꯔꯒ ꯁꯨꯃꯥꯏꯅ ꯇꯧꯅꯕꯁꯦ ꯑꯗꯨꯝ ꯇꯝꯂꯤꯕ ꯑꯩꯈꯣꯏꯗꯁꯨ ꯅꯨꯡꯉꯥꯏꯇ꯭ꯔꯦ ꯃꯌꯥꯝꯒꯤ ꯑꯗꯨꯝ ꯀꯩꯁꯨ ꯅꯨꯡꯉꯥꯏꯕ ꯑꯣꯏꯗ꯭ꯔꯦꯗꯅꯀꯣ
ꯍꯣꯏ ꯃꯤ ꯑꯃꯨꯛꯈꯗꯁꯨ ꯇꯧꯁꯦꯔꯥ ꯇꯧꯈꯤꯁꯦꯔꯥ ꯈꯟꯕꯒꯦꯀꯣ ꯑꯗꯨꯒꯤ ꯁꯝꯅ ꯋꯥꯅꯔꯤ ꯍꯧꯖꯤꯛ ꯍꯧꯖꯤꯛ
ꯀꯩꯁꯨ ꯀꯥꯏꯗꯦ ꯂꯣꯏꯔꯕꯅꯤꯅ ꯑꯗꯨꯝ ꯐꯖꯅ ꯂꯣꯏꯁꯤꯟꯕꯤꯌꯣ ꯀꯣ
ꯍꯣꯏ ꯍꯣꯏ ꯎꯝ
ꯑꯗꯣ ꯑꯗꯣ ꯁꯣꯝꯗꯤ ꯑꯗꯨꯗꯤ ꯆꯍꯤꯗꯤ ꯑꯗꯨꯝ ꯅꯧꯔꯝꯈꯤꯒꯅꯤꯀꯣ ꯑꯗꯨꯝ ꯆꯍꯤ ꯑꯩ ꯒꯦꯁ ꯇꯧꯒꯦꯀꯣ
ꯑꯥ
ꯆꯍꯤ ꯀꯨꯟ ꯀꯨꯟꯅꯤꯊꯣꯏꯒ ꯑꯣꯏꯒꯗ꯭ꯔꯥ
ꯀꯨꯟꯅꯤꯊꯣꯏꯗꯤ ꯀꯌꯥꯔꯣ
ꯇ꯭ꯋꯦꯟꯇꯤ ꯇꯨ
ꯅꯠꯇꯦ ꯑꯉꯥꯡ ꯑꯣꯏꯔꯤꯗ ꯇꯨꯡ
ꯑꯣ ꯇ꯭ꯋꯦꯟꯇꯤꯑ
ꯍꯣꯏ
ꯑꯣ ꯑꯦ
ꯗꯨꯕꯥꯏꯒꯨꯝꯕꯅꯦ
ꯐꯩꯅꯦ ꯌꯥꯝ ꯅꯨꯡꯉꯥꯏꯕ ꯃꯇꯝꯅꯤꯅꯦꯀꯣ
ꯍꯣꯏ ꯑꯗꯨꯝ ꯎꯝ
ꯆꯍꯤ ꯑꯃꯗꯛ ꯃꯗꯨꯒꯤ ꯇꯥꯡꯀꯛꯇꯣ ꯈ꯭ꯋꯥꯏ ꯅꯨꯡꯉꯥꯏꯔꯕꯅꯤꯀꯣ
ꯍ ꯏꯌꯥꯝꯕꯗꯤ ꯀꯥ ꯑꯣꯏꯅꯤ ꯈꯕ꯭ꯔꯣ
ꯑꯩ ꯑꯩꯗꯤ ꯈꯤꯇꯪ ꯍꯣꯏꯑꯦ
ꯑꯣ ꯎꯝ ꯅꯍꯥꯟ ꯑꯣꯏꯌꯦ ꯃꯥꯂꯦ ꯍꯣꯏ
ꯑꯍꯟꯒꯤ ꯈꯣꯜ ꯃꯥꯟꯕ꯭ꯔꯅꯦ ꯃꯥꯜꯂꯝꯕꯣꯏꯗ